ꯇꯌꯦ
ꯇꯃ
ꯍꯥꯥ
ꯇꯃꯒ
ꯇꯨꯝꯗ꯭ꯔꯤꯌꯦ ꯅꯪꯗꯤ ꯇꯨꯝꯕ ꯃꯥꯜꯂꯦ
ꯀꯩ ꯏꯟꯁꯥꯡ
ꯑꯁꯦ ꯎꯝ ꯑꯁ ꯀꯩꯅꯣꯗꯣ
ꯑꯥ
ꯃꯥꯏꯔꯦꯟ ꯃꯅꯥ ꯆꯥꯏ
ꯎꯝ ꯀꯩꯀꯩ ꯇꯧꯔ ꯂꯩꯒꯦ ꯉꯁꯤꯗꯤ
ꯐꯤꯁꯌꯦ ꯍ
ꯐꯩꯌꯦ ꯐꯩꯌꯦ ꯍꯥꯏꯗꯤ ꯀꯩꯝ ꯇꯧꯗꯦ
ꯆꯥꯇꯤ ꯆꯥꯔꯔꯕꯣ
ꯑꯩ ꯉꯁ ꯍꯥꯏꯗ ꯆꯛꯇ ꯇꯣꯋ ꯆꯥꯛ ꯆꯥꯠꯇꯣꯛꯑꯒ ꯇꯨꯝꯃꯝꯕꯅꯦ ꯍꯧꯖꯤꯛꯇ
ꯇꯨꯔꯦꯟꯁ
ꯌꯦꯟ ꯊꯣꯡꯕ ꯆꯥꯏꯌꯦ ꯌꯦ ꯆ
ꯌꯦꯟ ꯍꯥꯃꯦꯡ ꯅꯠꯇꯕ ꯌꯦꯟ
ꯌꯥꯝꯃꯤ ꯅꯠꯇꯦ ꯌꯦꯟ ꯕꯣꯏꯂꯔ
ꯇꯒꯤꯔꯣ
ꯅꯠꯇꯦ ꯂꯣꯀꯦꯜꯒꯤꯗꯤ ꯅꯍꯥꯟ ꯆꯥꯈ꯭ꯔꯦ ꯉꯁꯤꯅ ꯕ꯭ꯔꯣꯏꯂꯔ
꯭ꯔꯣꯣꯌꯂꯔ ꯆꯥꯦ ꯈꯗꯤꯦ ꯕꯣꯣꯌꯂꯔ ꯆꯥꯦ ꯈꯥꯏꯣ ꯀꯔꯤ ꯌꯦꯟ
ꯁꯨ ꯌꯦꯟꯁꯨ ꯆꯃꯥꯟꯅꯩꯌꯦ ꯀꯩꯅꯣ ꯕ꯭ꯔꯣꯏꯂꯔꯁꯨ ꯌꯦꯟꯅꯤ ꯑꯦ
ꯎ ꯕꯣꯏꯂꯔ ꯗꯦ ꯕꯣꯏꯂꯥ
ꯎꯝ
ꯀꯥꯟꯗ ꯕ꯭ꯔꯣꯏꯂꯔ ꯄꯤꯌꯣ ꯍꯥꯏꯕ꯭ꯔꯣ ꯕ꯭ꯔꯣꯏꯂꯔ ꯊꯣꯡꯕ ꯄꯤꯌꯣ ꯍꯥꯏꯕ꯭ꯔꯣ ꯌꯦꯟ ꯊꯣꯡꯕ ꯄꯤꯌꯣ ꯍꯥꯏꯕ ꯅꯠꯇ꯭ꯔꯣ?
ꯆꯤꯀꯟ ꯊꯣꯡꯕ ꯍꯥꯏꯒꯗꯕ ꯑꯗꯨ ꯃꯇꯝꯗꯅ
ꯍ
ꯃꯔꯥꯎꯂꯕ ꯈꯨꯅꯣꯛꯁꯤꯗꯤ
ꯑ
ꯑꯦ
ꯍꯥꯥ
ꯃꯗꯤꯦꯖꯤ ꯂꯛꯅꯤꯡꯗꯤ ꯍꯦ
ꯎꯄꯥꯏ ꯂꯩꯇꯦ ꯂꯥꯛꯅꯤꯡꯗ꯭ꯔꯁꯨ ꯂꯥꯛꯄ ꯇꯥꯕꯅꯦ ꯅꯣꯏꯗ ꯃꯩ ꯂꯥꯛꯄ꯭ꯔꯣ
ꯂꯥꯛꯑꯦ
ꯑꯩꯈꯣꯏꯗꯁꯨ ꯊꯥꯔꯛꯎꯅꯦꯍꯦ
ꯍꯦꯛ ꯅꯣꯏ ꯂꯥꯛꯇ ꯄ꯭ꯔꯣ
ꯅꯣꯏ ꯂꯥꯛꯇꯣꯏꯅꯦ ꯑꯩꯈꯣꯏꯔꯣꯝꯗ ꯀꯔꯤ ꯇꯧꯕꯒꯤꯔꯣ ꯀꯔꯤ ꯇꯧꯕꯒꯤꯅꯣ ꯈꯪꯗ꯭ꯔꯤꯅꯦꯍꯦꯛ
ꯀꯗꯤꯒꯁꯗꯒꯦ ꯇꯨꯄꯂ ꯑꯦ
ꯃꯩꯁꯦ ꯑꯩꯉꯣꯟꯗ ꯈꯔ ꯅꯨꯡꯉꯥꯏꯇꯕ ꯂꯩꯕ ꯃꯥꯜꯂꯦ
ꯅꯪꯅ ꯀꯔꯤ ꯇꯧꯔꯕ
ꯀꯔꯤꯁꯨ ꯇꯧꯕꯤꯗꯦꯗ ꯑꯩꯉꯣꯟꯗ ꯁꯥꯎꯕ ꯃꯥꯜꯂꯦ
ꯅꯪ ꯄꯦꯛꯀꯤꯡ ꯂꯣꯏꯔꯕꯣ
ꯂꯣꯏꯗ꯭ꯔꯤ ꯍꯧꯗ꯭ꯔꯤꯗ ꯀꯥꯏꯗꯒꯤ ꯕꯦꯛ ꯐꯥꯎꯕ ꯂꯩꯇꯦ ꯕꯣꯔꯥꯗ
ꯎꯝ
ꯍꯥꯞꯄꯒ ꯆꯠꯗꯣꯏꯅꯦ
ꯕ.
ꯅꯤꯉꯥꯛ ꯅꯨꯡꯉꯥꯏꯇꯦ ꯅꯪꯒꯤ
ꯑꯥ
ꯀꯔꯤ ꯍꯥꯏꯕ ꯅꯦꯠꯋꯥꯛ ꯅꯨꯡꯉꯥꯏꯇꯦ ꯑꯩꯅ ꯍꯧꯖꯤꯛ ꯍꯥꯏꯕꯗꯣ
ꯕ꯭ꯔꯣꯏꯂꯔꯒꯤ ꯀꯩ ꯍꯥꯏꯗꯣꯏꯅꯣ
ꯕ꯭ꯔꯣꯏꯂꯔꯒꯤ ꯃꯆꯤꯟꯖꯥꯛ ꯍꯥꯞꯄ ꯕꯣꯔꯥꯗꯨꯗꯣ ꯅꯪ ꯍꯥꯏꯅꯤꯡꯉꯤ ꯇꯠ
ꯕꯣꯔꯥꯗꯣ ꯑꯗꯨꯗꯥ ꯑꯣꯏꯅ ꯍꯥꯞꯆꯤꯜꯂꯣ
ꯅꯪ ꯅꯪ ꯑꯣꯏꯅ ꯍꯥꯞꯄꯒ ꯂꯥꯛꯑꯣ
ꯎꯝ ꯅꯪꯒꯤ ꯀꯩꯅꯣꯗꯣ ꯄꯤꯕ꯭ꯔꯥ ꯑ ꯃꯤꯇ꯭ꯔꯦꯁꯀ ꯀꯩ ꯀꯩꯅꯣ ꯀꯥꯡꯈꯟꯒ ꯅꯪ ꯄꯨꯔꯛꯇꯣꯏꯔꯥ ꯃꯣꯏꯅ ꯄꯤꯗꯣꯏꯔꯥ
ꯃꯦꯇ꯭ꯔꯦꯁꯀ ꯀꯥꯡꯈꯟꯗꯤ ꯃꯣꯏꯅ ꯄꯤꯒꯦ ꯍꯥꯏꯌꯦ ꯑꯗꯣ ꯑꯩꯅ ꯀꯩꯅꯣ ꯇꯧꯕꯒꯤ ꯀꯥꯡꯈꯟꯗꯣ ꯑꯁ ꯁꯄ꯭ꯂꯥꯏꯒꯤ ꯀꯥꯡꯈꯜ ꯑꯃ ꯂꯩꯗꯅ
ꯑꯥ
ꯑꯗꯨꯒꯨꯝꯕꯗ ꯑꯗꯨꯒꯨꯝꯕꯗꯤ ꯑꯩ ꯁꯤꯖꯤꯟꯅꯅꯤꯡꯗꯕ
ꯃꯦꯇ꯭ꯔꯦꯁ ꯄꯤꯔꯗꯤ ꯑꯗꯨꯝ ꯌꯥꯔꯦꯗ ꯅꯪꯒ ꯀꯥꯡꯍꯟ ꯄꯨꯔꯛꯑꯕꯁꯨ ꯌꯥꯕ ꯑꯗꯨꯕꯨ
ꯎꯝ ꯑꯗꯨ ꯁꯄ꯭ꯂꯥ ꯀꯪꯈꯥꯗꯣ ꯍꯥꯞꯄꯗꯤ ꯖꯨꯒ꯭ꯂꯤ ꯩꯅ ꯖꯒꯂꯤ ꯍꯥꯏꯕ ꯀꯩꯅꯣ ꯆꯦꯛ ꯁꯨꯕ ꯃꯤꯁꯤꯡꯗꯣ ꯖꯣꯒꯥꯂꯤ ꯑꯗꯨꯗꯣ ꯃꯥꯜꯂꯅꯦꯕ ꯑꯩꯒꯤ ꯐꯃꯨꯡꯗꯣ
ꯁꯗꯦꯟꯖ꯭ꯔꯁꯨ ꯍꯥꯄ ꯃꯅꯤꯌꯦ
ꯃꯣꯏꯗꯤ ꯑꯃ ꯑꯅꯤꯈꯛꯇꯪꯅꯦ ꯍꯥꯞꯄ ꯑꯌꯥꯝꯕꯅ ꯍꯥꯞꯇꯦ
ꯃꯁꯤꯡ ꯃꯁꯤꯡꯗꯤ ꯀꯌꯥ ꯑꯣꯏꯔꯖꯥꯠꯅꯣ
ꯃꯃꯤꯁꯦ ꯀꯨꯟ
ꯑ
ꯃꯥꯏ ꯂꯩꯕ ꯃꯥꯜꯂꯦ
ꯑꯉꯥꯡ ꯉꯥꯛꯇ ꯑꯣꯏꯕꯅꯤꯅ ꯑꯗꯨꯝ ꯁꯦꯕ ꯅꯨꯡꯉꯥꯏꯅꯤꯅ
ꯎꯝ ꯔꯨꯝꯗꯨꯁꯨ ꯑꯗꯨꯝ ꯆꯥꯎꯋꯦꯕ ꯌꯥꯝ ꯄꯤꯛꯄ ꯅꯠꯇꯦꯕ ꯃꯣꯏ ꯔꯨꯝꯗꯣ
ꯑꯣ ꯔꯨꯝꯁꯦ ꯀꯥ ꯑꯃꯃꯝ ꯂꯩꯕ꯭ꯔꯥ ꯅꯠꯇ꯭ꯔꯒ ꯑꯗꯨꯝ ꯍꯣꯜ ꯑꯣꯏꯅ ꯂꯩꯕ꯭ꯔꯥ
ꯍꯣꯜ ꯑꯣꯏꯅ ꯂꯩ ꯑꯩꯒꯤꯅ ꯑꯩꯅ ꯀꯥꯔꯇꯦꯟ ꯊꯥꯕꯤꯌꯣ ꯍꯥꯏꯕ ꯑꯗꯨꯒꯤ ꯃꯣꯏ ꯉꯔꯥꯡꯗꯣ ꯁꯦꯝꯍꯧꯕꯅꯤ ꯉꯔꯥꯡ ꯉꯔꯥꯡ ꯅꯍꯥꯟ ꯂꯥꯛꯑꯦ ꯀꯥꯎꯈ꯭ꯔꯦ ꯑꯃꯨꯛ
ꯅꯔ ꯃꯅꯤ ꯑ
ꯍ ꯌꯦꯡꯖꯦ ꯁꯟꯗꯦ ꯑꯩꯆꯦ ꯀꯥꯏ ꯆꯠꯇꯣꯏꯕ ꯃꯨꯛ
ꯆꯠꯂꯣꯏꯗ ꯀꯥꯏꯗꯁꯨ ꯏꯃꯥꯟꯅꯕꯤꯁꯨ ꯂꯩꯗꯕ ꯑꯗꯨꯕꯨ ꯅꯣꯏ ꯂꯥꯛꯑꯗꯤ ꯈꯔ ꯀꯣꯏꯊꯣꯛꯄ ꯌꯥꯕ ꯅꯣꯏꯁꯨ ꯂꯥꯛꯇꯦ
ꯑꯦ ꯅꯪ ꯍꯌꯦꯡ ꯂꯥꯛꯇꯣꯏꯔꯣ ꯍꯌꯦꯡꯅ ꯑꯃꯨꯛ ꯂꯥꯛꯑ
ꯅꯠꯇꯦ
ꯃꯗꯤꯦꯗ ꯅꯠꯇ꯭ꯔꯣ
ꯎ ꯍꯥꯏꯗꯤ ꯅꯪꯅ ꯑꯁꯤꯗ ꯂꯩꯔꯗꯤ ꯑꯗꯨꯝ ꯑꯩ ꯁꯟꯗꯦꯗ ꯑꯗꯨꯝ ꯀꯣꯏꯊꯣꯛꯄ ꯌꯥꯏꯗꯅ ꯍꯌꯦꯡ ꯅꯪ ꯃꯈꯥꯗ ꯂꯩꯔꯗꯤ ꯑꯗꯨꯒꯤ ꯍꯥꯏꯕꯅꯤꯗ
ꯂꯩꯔꯀꯥꯟꯗꯁꯨ ꯁꯁꯨ ꯁꯂꯛꯇꯕꯗꯨꯕꯨ
ꯏꯁ ꯍꯥꯏꯔ ꯀꯥꯟꯗꯦ ꯅꯨꯡꯁꯥꯅ ꯁꯥꯕꯅꯦ ꯍꯣꯏ
ꯁꯤꯗ ꯂꯩꯔꯀꯥꯟꯗ ꯀꯨꯝ ꯂꯥꯛꯑꯣ ꯂꯥꯛꯑꯣ ꯆꯠꯁꯦ ꯀꯥꯏ
ꯍꯦ ꯍꯦꯛ ꯂꯥꯞꯄꯒꯗꯤ ꯆꯠꯄ ꯅꯨꯡꯉꯥꯏꯔꯣꯏ ꯉꯥꯏꯍꯥꯛ ꯑꯗꯨꯝ ꯀꯨꯏꯅ ꯂꯩꯔꯀꯥꯟꯗ ꯆꯠ
ꯀꯨꯏꯔꯦ ꯆꯍꯤ ꯇꯪꯈꯥꯏꯃꯨꯛ ꯁꯨꯔꯦ
ꯇꯪꯈꯥꯏꯕꯨ ꯋꯥꯅꯤ ꯑꯩꯈꯣꯏ ꯑꯩꯈꯣꯏ ꯅꯍꯥꯟ ꯄꯨꯟꯁꯤꯗ ꯆꯍꯤ ꯂꯣꯏꯔꯝꯗꯥꯏꯗ ꯑꯁ
ꯎꯝ ꯇꯪꯈꯥꯏ ꯍꯦꯜꯂꯦ ꯑꯗꯨꯒ ꯍꯧꯖꯤꯛ ꯐꯥꯎꯗ ꯋꯀꯤꯡ ꯆꯠꯇꯦ ꯅꯣꯡ ꯅꯤꯅꯤ ꯑꯍꯨꯝꯗꯤ ꯑꯃꯗꯨꯒ ꯑꯗꯨꯝ ꯆꯠꯂꯦ ꯑꯗꯨꯁꯨ ꯆꯠꯄ ꯅꯨꯡꯉꯥꯏꯇꯦ
ꯀꯩꯅꯣ ꯇꯧꯈ꯭ꯔꯕꯅꯤꯅ ꯁꯤꯡꯒꯥꯅ
ꯌꯥꯔ ꯑꯗꯨꯝ ꯆꯠꯂꯦ ꯑꯃꯗꯨꯅ ꯎꯝ ꯍꯟꯗꯛꯁꯦ ꯀꯩꯅꯣꯝ ꯇꯧꯔꯅꯤꯌꯦ ꯃꯑꯣꯡ ꯑꯃꯗꯤ ꯇꯧꯔꯅꯤ
ꯎꯝ ꯑꯗꯨꯅꯦ ꯑꯩꯅ ꯈꯜꯂꯤꯁꯤꯁꯨ ꯑꯗꯣ ꯄꯨꯅꯤꯡꯗꯕꯗꯤ ꯅꯠꯇꯕ ꯑꯗꯣ
ꯑꯥ ꯀꯩ ꯍꯥꯏꯅꯤ ꯅꯍꯥꯟ ꯅꯍꯥꯟ ꯅꯍꯥꯟ ꯑꯗꯨꯃꯥꯏꯅ ꯄꯨꯟꯕꯗꯨꯗꯤ ꯐ꯭ꯔꯤ ꯑꯣꯏꯔꯣꯏꯌꯦ
ꯄꯨꯟꯕꯗꯤ ꯄꯨꯟꯒꯅꯦꯕ
ꯑ ꯑꯇꯣꯞꯄꯗꯤ ꯍꯧꯔꯖ ꯀꯩ
ꯍꯧꯔꯝꯃꯣꯏꯗ ꯑꯇꯩꯗꯤ ꯅꯦꯛꯁ ꯅꯦꯛꯁ ꯋꯤꯛꯇꯒꯨꯝꯕ ꯐꯣꯔꯇꯤꯟ ꯐꯤꯞ ꯇꯤꯟꯗ ꯂꯣꯏꯍꯗꯧ ꯃꯥꯜꯂꯦ ꯃꯣꯏ
ꯑꯩꯈꯣꯏ ꯑꯩꯈꯣꯏ ꯀꯩꯅꯣꯗꯣ ꯁꯣꯁꯦꯜ ꯋꯔꯛ ꯇꯧꯗ꯭ꯔꯗꯤ ꯌꯥꯔꯣꯏꯌꯦ
ꯀꯩꯒꯤ
ꯅ ꯂꯣꯏ ꯇꯥꯔꯒ ꯂꯩꯌꯦ ꯌꯥꯝ ꯃꯣꯠꯍꯧꯋꯦ
ꯍꯩꯅꯧ ꯀꯩ ꯍꯩꯅꯧ ꯑꯣ
ꯃꯦꯡꯒꯣꯟꯗꯣ ꯑꯩꯈꯣꯏ ꯁ꯭ꯀꯨꯜ ꯃꯊꯛꯇ ꯍꯩꯅꯥꯎ ꯄꯥꯝꯕꯤ ꯑꯃ ꯂꯩꯕꯗꯣ ꯑꯗꯨꯒꯤ ꯑꯦ ꯌꯥꯝ ꯃꯣꯠꯂꯦ ꯁ꯭ꯀꯨꯜꯗꯣ
ꯇ꯭ꯌꯁꯗꯦ ꯍꯧꯔꯗꯤ ꯋꯤꯟꯁꯗꯦꯗꯨꯁꯨ ꯑꯗꯨꯝ ꯇꯧꯕ ꯌꯥꯏ
ꯎꯝ ꯀꯩꯅꯣ ꯄꯨꯔꯛꯑꯣ ꯀꯣ ꯑꯩ ꯍꯣꯁꯇꯦꯜ ꯆꯪ ꯍꯥꯏꯗꯤ ꯑꯍꯥꯎ ꯑꯍꯥꯎꯕ ꯄꯨꯔꯣꯑꯣ ꯇꯤꯐꯤꯟ ꯄꯨꯔꯣ
ꯑꯩꯐꯥꯎ ꯆꯥꯕ ꯐꯪꯗꯦ
ꯅꯣꯏꯅ ꯑꯌꯥꯝꯕꯗ ꯑꯦꯟꯁꯥꯡ ꯍꯥꯎꯋꯦ
ꯑꯃꯗꯁꯨ ꯆꯥꯛ ꯊꯣꯡꯕꯣꯏ ꯊꯣꯡꯗꯕꯣꯏ ꯂꯥꯛꯀꯅꯤ
ꯍꯥꯎꯕꯗꯤ ꯍꯥꯎꯋꯦ ꯑꯗꯣ ꯑꯩꯁ ꯈꯪꯗꯦꯗ ꯌꯦꯡꯁꯦ
ꯑꯩꯈꯣꯏ ꯀꯩꯅꯣ ꯖꯨꯟꯒꯤ ꯀꯩꯅꯣ ꯄꯤꯗꯦꯀꯣ ꯍꯧꯔꯀꯥꯟꯗ ꯄꯤꯗꯣꯔꯤ ꯃꯥꯜꯂꯦ ꯖꯨꯟꯒꯤ ꯄꯤꯗꯦꯕ
ꯎꯝ
ꯑꯗꯨꯅꯦ ꯑꯩ ꯉꯥꯏꯔꯤꯁꯦ ꯍꯧꯖꯤꯛ
ꯄꯨꯡ ꯇꯠ ꯇꯂꯦ ꯗꯌꯨ ꯆꯂꯦ ꯗꯤꯐꯤꯖꯤꯠ ꯆꯂꯦ
ꯉꯔꯥꯡ ꯑꯩꯉꯣꯟꯗ ꯑꯦꯗꯣ ꯐꯣꯟ ꯇꯧꯔꯛꯑꯦ
ꯀꯩ ꯀꯩ ꯍꯥꯏꯔꯛꯀꯦ
ꯎꯝ ꯑꯩꯉꯣꯟꯗ ꯄꯩꯁꯥ ꯉꯁꯥꯏꯅꯦ ꯉꯁꯥꯏ ꯉꯁꯥꯏꯅꯦ ꯑꯥ ꯑꯩꯉꯣꯟꯗ ꯂꯩꯕ꯭ꯔꯥꯅ ꯑꯦ ꯑꯩꯈꯣꯏ ꯇꯤ ꯊꯥꯈꯤꯕꯗꯒꯤ ꯂꯩꯇꯦ ꯑꯩꯉꯣꯟꯗ ꯁꯨꯇꯤ ꯊꯥꯈꯤꯕꯗꯒꯤ
ꯃꯥ ꯑꯃꯥ ꯀꯣꯏꯕ ꯆꯠꯄꯒꯤ ꯑꯣꯏꯔꯝꯃꯅꯤ
ꯈꯪꯗꯦ ꯃꯗꯨꯗꯤ
ꯀꯣꯏꯕ ꯆꯠꯄꯒꯤ ꯑꯣꯏꯔꯝꯃꯅꯤ ꯑꯩ ꯃꯥꯒꯤ ꯀꯩꯅꯣꯗꯣ ꯑꯗꯨꯏ ꯇꯧꯔꯝꯕꯗꯣ ꯑꯣ ꯍꯣꯏ
ꯅꯪꯉꯣꯟꯗ ꯍꯪꯉꯦ ꯃꯥꯁꯨ ꯃꯥꯒꯤ ꯀꯩꯅꯣ ꯇꯧꯕꯒꯤ ꯄꯤꯅꯤꯡꯉꯥꯏ ꯈꯔꯇꯪ ꯈꯥꯛꯑꯒ ꯂꯩ ꯍꯥꯏꯌꯦ ꯍꯥꯏꯅ ꯑꯩꯉꯣꯟꯗ ꯍꯥꯏ
ꯂꯩꯕꯨꯗꯤ ꯂꯩꯌꯦ ꯄꯤꯊꯣꯛꯈ꯭ꯔꯔꯤ ꯄꯤꯊꯣꯛꯈ꯭ꯔꯗꯤ ꯃꯥꯁꯨ ꯑꯥ ꯀꯩꯅꯣ ꯔꯤꯇꯥꯔꯟ ꯇꯧꯕꯗꯨ
ꯎꯝ
ꯑꯗꯣ ꯈꯔ ꯉꯥꯏꯕ ꯋꯥꯔꯅꯦꯕ
ꯎꯝ ꯑꯗꯨꯅꯦ
ꯃꯥꯅ ꯑꯃꯨꯛ ꯍꯟꯖꯟꯕꯗꯣ ꯑꯩ ꯉꯥꯏꯕ ꯉꯝꯃꯔꯣꯏꯕ ꯑꯗꯨꯗꯤ ꯇꯤꯡ ꯇꯤꯡ ꯇꯤꯡ ꯇꯤꯡ
ꯑꯁ ꯏꯁꯄꯣꯔꯠ ꯃꯇꯝ ꯌꯥꯎꯅꯤꯡꯉꯦ
ꯑꯩꯖꯁꯄꯣꯠ ꯅꯠꯇꯦ
ꯀꯔꯤ
ꯗꯦꯠ ꯐꯥꯏꯚ
ꯑꯣ
ꯑꯗꯨꯅꯦ ꯉꯥꯏꯔꯤꯁꯦ
ꯅꯪ ꯖꯒꯣꯏ ꯁꯍꯟꯒꯦ
ꯍꯥꯏꯠ
ꯍꯥꯏ
ꯀꯗꯥꯏꯗꯒꯤ
ꯂꯣꯏꯅꯃꯛ ꯁꯥꯗꯣꯏꯅꯦ
ꯅꯍꯥꯟꯁꯨ ꯑꯦ ꯃꯃꯥꯡꯗꯁꯨ ꯑꯗꯨꯃꯥꯏꯅ ꯇꯧꯕ꯭ꯔꯣ ꯑꯩꯁ ꯑꯃꯃꯝ
ꯍꯦ ꯑꯩꯈꯣꯏ ꯀꯦꯔꯣꯒ꯭ꯔꯥꯐꯤ ꯇꯧꯋꯤꯗꯨꯗꯤ ꯆꯤꯡꯒꯤ ꯂꯩꯁꯥꯅ ꯍꯦꯜꯂꯤꯅꯦ ꯑꯗꯨ ꯇꯧꯔꯣꯏꯗꯨꯗꯤ
ꯂꯣꯏꯅ ꯃꯤ ꯂꯣꯏꯅ
ꯄ꯭ꯔꯤꯟꯁꯤꯄꯥꯜꯒ ꯀ꯭ꯂꯥꯔꯀ ꯎꯝ ꯑꯃꯗꯨꯒꯗꯤ ꯇꯧꯗꯦ ꯑꯩ ꯌꯨꯇ꯭ꯌꯕꯇ ꯌꯦꯡꯉꯣ ꯑꯩ ꯊꯥ ꯀꯠꯈꯤꯕꯅꯦ
ꯑꯣ ꯌꯦꯡꯁꯤ ꯌꯦꯡꯁꯤ
ꯁꯥꯕꯁꯀ꯭ꯔꯥꯏꯞꯁꯨ ꯇꯧꯕꯀꯣ ꯌꯦ
ꯑꯩ ꯇꯧꯈ꯭ꯔ ꯃꯥꯜꯂꯦ ꯅꯍꯥꯟ ꯅꯪꯅ ꯀꯩꯅꯣ ꯑꯃ ꯊꯥꯒꯠꯈꯤꯕꯗꯨꯣ ꯀꯩꯅꯣ ꯀ ꯁ꯭ꯀꯨꯜꯒꯤ ꯅꯠꯇꯦ ꯅꯠꯇꯦ ꯀꯔꯤꯅꯣ ꯀꯔꯤꯅꯤ ꯅꯪ ꯑꯃꯨꯛ ꯊꯥꯒꯠꯄꯤꯕꯗꯣ ꯑꯩ ꯀꯥꯎꯈ꯭ꯔꯦ ꯑꯗꯨꯗꯒꯤ ꯑꯩ ꯁꯞꯁꯀ꯭ꯔꯥꯏꯞ ꯇꯧꯈ꯭ꯔꯕ ꯃꯥꯜꯂ
ꯐꯖꯅ ꯌꯦꯡꯉꯨ ꯐꯖꯅ ꯁꯞꯁꯀ꯭ꯔꯥꯏꯞ ꯇꯧꯎ
ꯇꯪ ꯇꯪ ꯇꯪ
ꯀꯔꯤ ꯀꯔꯤ ꯗ꯭ꯔꯦꯁ ꯂꯥꯏꯁꯟ ꯂꯒꯦ ꯍ
ꯃꯤꯒꯤꯗꯤ ꯂꯣꯏꯅ ꯆꯪꯅꯔꯛꯏꯅꯦ ꯀꯔꯤꯒꯤꯅꯣ
ꯅꯣꯏ ꯅꯣꯏ ꯀꯩꯅꯣꯗꯣ ꯀꯩꯅꯣ ꯍꯥꯏꯔꯣ ꯅ ꯍꯥꯟꯅ ꯍꯥꯏꯔꯣ
ꯅꯍꯥꯟꯒꯤ ꯉꯔꯥꯡꯒꯤꯅꯦ ꯑꯩꯅ ꯀꯟꯇꯤꯅ꯭ꯌꯨ ꯇꯧꯔꯤꯁꯦ ꯍꯧꯖꯤꯛ